ꯎ ꯍꯜꯂꯣ ꯍꯥꯎ ꯀꯇꯥꯧ ꯔꯕ꯭ꯔꯣ
ꯇꯥꯕ꯭ꯔꯣ
ꯑꯥꯎ ꯒꯤꯇꯧꯏꯅꯣ
ꯑꯁ ꯑꯩꯗꯤ ꯑꯗꯨꯝ ꯆꯥꯛ ꯆꯥ ꯑ ꯍꯧꯖꯤꯛꯇꯤ ꯆꯥꯛ ꯆꯥꯇꯣꯛꯑꯦ
ꯑꯣ
ꯅꯪꯗꯤ
ꯑꯩꯁꯨ ꯆꯥꯠꯇꯣꯛꯑꯒ ꯐꯝꯃꯤ
ꯀꯥꯏ ꯃꯥ ꯊꯦꯟꯅ
ꯀꯔꯤ ꯍꯥꯏꯕ꯭ꯔꯥ ꯃꯁꯔꯨꯝꯗꯣ ꯀꯔꯤ ꯍꯥꯏꯕ꯭ꯔꯥ ꯃꯁꯔꯨꯝ ꯃꯁꯔꯨꯝꯗꯣ ꯀꯩꯕ ꯀꯩꯕ ꯆꯦꯡꯒꯨꯝ ꯆꯦꯡꯒꯨꯝ ꯑꯃ ꯈꯔ ꯃꯨꯕꯖꯥꯠꯇꯣ ꯑꯥ ꯍꯥꯎꯋꯦ ꯑꯗꯨ ꯀꯥꯡꯁꯣꯏ ꯊꯣꯡꯉꯦ
ꯑꯩꯈꯣꯏꯗꯤ ꯆꯦꯡ ꯆꯦꯡꯒꯨꯝꯁꯨ ꯆꯥꯕ ꯐꯪꯗ꯭ꯔꯦ
ꯊꯤꯕ ꯆꯠꯂꯣ ꯑꯥ ꯆꯠꯂꯒ ꯂꯩꯔꯤꯕꯅꯦꯗ ꯑꯀꯪꯕꯗꯣ ꯕꯖꯥꯔꯗ ꯆꯠꯂꯒꯀꯣ
ꯑꯣ ꯑꯀꯥꯡꯕꯗꯨꯗꯤ ꯑꯩꯁꯨ ꯂꯥꯁ ꯏꯌꯥꯔꯁꯦ ꯑꯀꯥꯡꯕ ꯍꯥꯎꯋꯦ ꯍꯥꯎꯋꯦ ꯍꯥꯏꯕꯗꯨꯗ ꯂꯩꯔꯒ ꯆꯥꯕ ꯑꯁ ꯃꯍꯥꯎ ꯂꯩꯇꯦꯗ ꯐ꯭ꯔꯦꯁ ꯑꯣꯏꯅ ꯍꯥꯎꯋꯦ
ꯑꯍꯣꯏ ꯐ꯭ꯔꯦꯁꯅꯕꯨꯗꯤ ꯍꯦꯟꯕꯅꯦ
ꯑꯩꯅ ꯊꯣꯡꯕ ꯍꯩꯇꯕꯒꯤꯔꯗꯤ ꯈꯪꯗꯦ
ꯑꯣ ꯑꯀꯪꯕꯗꯤ ꯀꯩꯅꯣ ꯇꯧꯔꯒꯕꯨꯗꯤ ꯍꯦꯟꯅ ꯍꯥꯎꯕꯅꯦ ꯀꯥꯡꯍꯧ ꯑꯣꯏꯅ ꯇꯧꯕꯕꯨꯗꯣ
ꯎꯝ ꯑꯗꯨ ꯅꯣꯡ ꯆꯨꯕ꯭ꯔꯥ ꯁꯤꯁꯇꯔ ꯅꯣꯏ ꯑꯩꯉꯣꯟꯗꯗꯤ ꯅꯣꯏꯔꯣꯝꯗꯗꯤ
ꯀ ꯀꯩ ꯍꯥꯏꯕꯅꯣ
ꯣꯡ ꯅꯣꯡ ꯁꯨꯕ꯭ꯔꯥ
ꯑ ꯅꯣꯡꯁꯦ ꯃꯆꯥ ꯃꯆꯥ ꯇꯥꯏꯦ ꯄꯤꯛꯇ꯭ꯔꯨ ꯄꯤꯛꯇ꯭ꯔꯨ ꯇꯥꯕ ꯖꯥꯠꯇꯣ ꯑ ꯄꯤꯛꯇ꯭ꯔꯨ ꯄꯤꯛꯇ꯭ꯔꯨ ꯇꯥꯔꯒ ꯀꯟꯅ ꯆꯨꯔꯗꯤ ꯐꯥꯒꯗꯕ ꯑꯩꯈꯣꯏꯗꯤ ꯏꯁꯤꯡ ꯌꯥꯝ ꯋꯥꯏꯌꯦ ꯎꯝ
ꯑꯁ ꯑꯗꯨ ꯑꯣꯏꯔꯁꯨ ꯁꯝꯃꯔ ꯑꯣꯏ ꯅꯦꯅꯀꯣ ꯑꯗꯨꯝ ꯅꯣꯡ ꯇꯥꯔꯁꯨ ꯌꯥꯝ ꯏꯪꯉꯦ ꯍꯥꯏꯕ ꯇꯥꯔꯦ ꯑꯁ ꯑꯦ ꯁꯥꯏ ꯍꯥꯏꯕ
ꯑꯗꯨꯅꯦ
ꯍꯥꯏ ꯄꯣꯁꯖꯨ ꯇꯧꯃꯟꯕꯒꯤꯔ ꯈꯪꯗ꯭ꯔꯤ ꯒ꯭ꯌꯥꯟ ꯇꯣꯈ꯭ꯔꯦ
ꯑꯗꯨꯝ ꯇꯧꯔꯒ ꯂꯩꯔꯕ꯭ꯔꯣ
ꯑ ꯑꯗꯨꯅꯦ ꯉꯁꯤꯗꯤ ꯀꯌꯥ ꯇꯧꯗꯦ ꯑꯗꯨꯝ ꯅꯦꯠꯁꯨ ꯅꯨꯡꯉꯥꯏꯇꯕꯀꯣ ꯑꯗꯨꯒꯤ
ꯑꯥ
ꯑꯗꯣ ꯀꯣꯂꯦꯖ ꯇꯝꯃꯤꯕ꯭ꯔꯥ
ꯌꯥꯑꯝ ꯃꯤꯅꯣ ꯐꯖꯅ ꯇꯥꯗꯦꯅꯦ
ꯍꯣꯏ ꯑꯩꯒꯤ ꯏꯁꯄꯤꯀꯔꯁꯨ ꯈꯔ ꯈꯔ ꯅꯨꯡꯉꯥꯏꯇꯕꯀꯣ
ꯑꯣ ꯑꯣ
ꯑꯩꯗꯤ ꯁꯣꯝꯗ ꯌꯥꯑꯞ__ ꯂꯥꯎꯔꯒ ꯀꯟꯅ ꯂꯥꯎꯔꯒ ꯉꯥꯡ ꯉꯥꯡꯉꯤꯅꯦꯕ ꯑꯗꯨ ꯇꯥ ꯑ ꯐꯣꯟ ꯇꯧꯔꯤꯁꯦ__
ꯈꯔ ꯀꯩꯅꯣ ꯇꯧꯕ ꯃꯥꯜꯂꯦ ꯇꯥꯕ ꯅꯨꯡꯉꯥꯏꯇꯕ ꯖꯥꯠꯅꯦ
ꯑꯥ ꯅꯪꯗꯤ
ꯑꯗꯣ ꯁꯤꯁꯇꯔꯗꯤ ꯑꯥ ꯀꯩ ꯀꯩ ꯍꯣꯠꯅꯔꯤꯒꯦ
ꯑꯁ ꯑꯗꯨꯝ ꯌꯨꯝꯗ ꯂꯩꯔꯒ ꯑꯗꯨꯝ ꯂꯩꯌꯦꯗ ꯌꯥꯝ ꯄꯥꯛꯅ ꯍꯣꯠꯅꯗꯦ ꯊꯕꯛ ꯃꯆꯥ ꯃꯆꯥ ꯇꯧꯁꯟꯗꯕ ꯑꯗꯨꯒꯨꯝꯕ ꯈꯛꯇꯪ ꯇꯧꯔ ꯂꯩꯌꯦ
ꯀꯣꯂꯦꯖ ꯇꯝꯗ꯭ꯔꯕꯣ
ꯀꯣꯂꯦꯖ ꯂꯥꯏꯐꯇꯤ ꯂꯣꯏꯔꯦ
ꯑꯣ ꯑꯗꯨꯗꯤ ꯅꯨꯡꯉꯥꯏꯅꯦ ꯊꯕꯛ ꯑꯇꯣꯞꯄ ꯁꯨꯅꯕ ꯑꯣ ꯀꯩ ꯀꯩ ꯇ꯭ꯔꯦꯟꯅꯤꯡꯒꯨꯝꯕ ꯇꯧꯔꯤꯔꯥ ꯀꯃꯥꯏꯟ ꯇꯧꯕ꯭ꯔꯥ
ꯇ꯭ꯔꯦꯅꯤꯡꯁꯨ ꯂꯣꯏꯔꯦ ꯂꯣꯏꯕꯕꯨꯗꯤ ꯑꯗꯨꯕꯨ ꯍꯧꯖꯤꯛꯃꯛꯇꯤ ꯊꯕꯛꯀꯤ ꯑꯣꯏꯅꯗꯤ ꯌꯥꯎꯗ꯭ꯔꯤꯕꯀꯣ ꯑꯗꯨꯝ ꯌꯨꯝꯗ ꯂꯩꯔꯦ
ꯇ꯭ꯔꯦꯟꯅꯤꯡ ꯑꯣꯏꯒꯦ
ꯇ꯭ꯔꯦꯟꯅꯤꯡꯖꯦ ꯑꯈꯣꯏ ꯃꯦꯗꯤꯀꯜꯗ ꯑꯣꯏꯅ ꯇꯧꯋꯦ ꯃꯦꯗꯤꯀꯜ ꯂꯥꯏꯟꯗꯀꯣ
ꯐꯩꯅꯦ ꯑꯗꯨꯗꯤ
ꯎꯝ
ꯅꯨꯡꯉꯥꯏꯕꯅꯤꯅꯦ
ꯒ꯭ꯌꯥꯟ ꯇꯥꯗꯦ ꯊꯕꯛ ꯃꯛꯇꯤ ꯇꯧꯗ꯭ꯔꯤꯕꯅꯤꯅꯀꯣ
ꯍꯣꯏ ꯍꯣꯏ ꯑꯗꯨ ꯑꯣꯏꯔꯁꯨ ꯇꯞ ꯇꯞꯅ ꯇꯧꯔꯒ ꯂꯣꯏꯔꯦ ꯀꯩꯅꯣ
ꯎꯝ ꯅꯣꯏꯗꯤ ꯆꯥꯛ ꯆꯥꯈ꯭ꯔꯕ꯭ꯔꯣ
ꯍꯣꯏ ꯆꯥꯔꯦ ꯑꯩꯈꯣꯏ ꯍꯧꯖꯤꯛꯇ ꯆꯥꯠꯇꯣꯛꯄꯅꯦ ꯆꯥ
ꯑꯣ ꯑꯣ ꯑꯗꯨꯅꯦ
ꯑꯉꯥꯡ ꯂꯩꯕꯅꯤꯅ ꯊꯦꯡ ꯊꯦꯡꯅ ꯑꯗꯨꯝ ꯆꯥꯕꯀꯣ ꯆꯥꯛꯁꯨ
ꯑꯣ ꯑꯣ ꯅꯨꯄꯤ ꯃꯆꯥꯔꯣ ꯅꯨꯄꯥ ꯃꯆꯥꯔꯣ
ꯑꯈꯣꯏ ꯀꯩꯅꯣꯗꯣ ꯑꯉꯥꯡꯔꯣ
ꯑꯧ
ꯑꯉꯥꯡꯗꯤ ꯅꯨꯄꯤ ꯉꯥꯛꯇꯅꯦ
ꯑꯣ ꯌꯥꯝ ꯐꯩꯌꯦ ꯅꯨꯄꯤꯅ ꯐꯔꯦ ꯍꯧꯖꯤꯛ ꯃꯇꯝꯗꯤꯒꯣ ꯎꯝ ꯎꯝ ꯅꯨꯄꯥ ꯅꯨꯄꯥꯗꯒꯤꯗꯤ ꯅꯨꯄꯤꯅ ꯍꯦꯟꯅ ꯐꯔꯦ ꯍꯧꯖꯤꯛꯇꯤ
ꯍꯣꯏ ꯑꯗꯨꯕꯨꯗꯤ ꯆꯨꯝꯃꯦ ꯑꯗꯨꯕꯨ ꯑꯁ ꯈꯪꯗꯦ ꯑꯩꯈꯣꯏꯅ ꯑꯩꯈꯣꯏꯅ ꯃꯣꯏꯕꯨ ꯀꯔꯤ ꯍꯥꯏꯁꯤꯔ ꯑꯐꯕ ꯎꯝ ꯔꯣꯝꯗ ꯑꯗꯨꯝ ꯌꯣꯛꯄꯤꯕ ꯍꯩꯇ꯭ꯔꯗꯤ ꯈꯪꯗꯦ ꯅꯨꯄꯤ ꯅꯨꯄꯥ ꯆꯞ ꯃꯥꯟꯅꯕ ꯃꯥꯜꯂꯦꯗ
ꯑꯣ ꯑꯩꯒꯤꯗꯤ ꯅꯨꯄꯤ ꯍꯦꯟꯅ ꯎꯝ ꯄꯥꯝꯃꯦꯗ ꯍꯧꯖꯤꯛ ꯃꯇꯝꯗꯤ
ꯅꯨꯄꯤꯅꯗꯤ ꯍꯦꯟꯅ ꯐꯩ ꯍꯥꯏꯕꯗꯤ ꯑꯗꯨꯝ ꯍꯥꯏꯕꯁꯨ ꯈꯔ ꯍꯥꯏꯕ ꯅꯨꯡꯉꯥꯏꯅ ꯎꯝ ꯄꯦꯕꯨꯇꯤ
ꯍꯣꯏ ꯍꯥꯏꯅꯕ ꯅꯨꯡꯉꯥꯏꯕꯗꯣ
ꯑꯧ ꯑꯗꯨꯅꯦ ꯅꯨꯄꯥꯗꯩꯗꯤ ꯈꯔ ꯑꯗꯨꯝ ꯅꯨꯡꯉꯥꯏꯌꯦ ꯍꯥꯏꯕꯇꯥꯔꯦ ꯑꯗꯨ ꯑꯣꯏꯔꯁꯨ ꯅꯨꯄꯥꯁꯤꯡꯁꯨ ꯑꯗꯨꯝ ꯌꯥꯝ ꯌꯥꯝ ꯐꯕꯅ ꯃꯃꯥ ꯃꯄꯥꯒꯤ ꯋꯥ ꯏꯟꯕ ꯌꯥꯝ ꯌꯥꯝ ꯐꯕ ꯂꯩꯌꯦꯗ
ꯑꯗꯨꯅꯦ ꯋꯥ ꯌꯥꯝ ꯏꯟꯕꯕꯨꯗꯤ ꯌꯥꯝ ꯂꯩꯌꯦꯗ
ꯑꯗꯣ ꯑ ꯅꯪꯗꯤ ꯅꯆꯤꯟ ꯅꯥꯎ ꯀꯌꯥ ꯁꯨꯒꯦ ꯅꯪꯒ ꯄꯣꯛꯃꯤꯟꯅꯕꯗꯣ
ꯑꯩꯁꯦ ꯑꯩꯁꯨ ꯏꯅꯥꯎꯅꯨꯄꯤ ꯑꯃꯈꯛꯇꯪꯅꯦ ꯑꯩꯒ ꯏꯕꯥꯅꯤ ꯈꯛꯇꯪ ꯑꯣꯏꯕ
ꯑꯣ ꯑꯣ ꯑꯁ ꯅꯨꯄꯤ ꯉꯥꯛꯇ ꯀꯣ
ꯎꯝ ꯅꯨꯄꯤ ꯉꯥꯛꯇꯅꯦ ꯅꯨꯄꯥ ꯄꯣꯛꯄꯤꯔꯝꯗ꯭ꯔꯦ ꯎꯝ
ꯏꯃꯨꯡꯗ ꯌꯥꯅꯕ ꯑꯗꯨꯝ ꯄꯤꯔꯛꯂꯒ ꯂꯩꯕꯕꯨ ꯑꯈꯣꯏꯅ ꯀꯝꯄ꯭ꯂꯦꯟ ꯇꯧꯕꯗꯤ ꯌꯥꯗ꯭ꯔꯦꯗꯅ
ꯎꯝ ꯑꯗꯨꯅꯦ ꯏꯁꯃꯣꯜ ꯐꯦꯃꯤꯂꯤꯅꯤꯗ ꯑꯈꯣꯏꯗꯤ
ꯍꯣꯏ ꯑꯗꯨꯅ ꯍꯦꯟꯅ ꯐꯩ ꯍꯧꯖꯤꯛꯇꯤ ꯑ ꯑꯁ ꯍꯧꯖꯤꯛꯇꯤ ꯃꯇꯝ
ꯃꯤ ꯌꯥꯝ ꯃꯤ ꯌꯥꯝꯅꯗꯤ ꯍꯦꯟꯅꯁꯨ ꯋꯥꯏ ꯃꯤ ꯌꯥꯝ ꯃꯤ ꯌꯥꯝꯃꯟꯗꯕꯁꯨ ꯑꯃꯨꯛ ꯂꯩꯕ ꯅꯨꯡꯉꯥꯏꯇꯕꯀꯣ
ꯎꯝ ꯑꯗꯨꯅꯦ
ꯑꯗꯣ ꯃꯤ ꯌꯥꯝꯕꯁꯦ ꯑꯃꯨꯛ ꯋꯥ ꯌꯥꯝꯕꯅꯤꯅ
ꯍꯥꯍꯥꯍꯥ ꯁꯤꯁꯇ꯭ꯔ ꯈꯣꯏꯗꯤ ꯀꯩꯀꯩ ꯍꯣꯠꯅꯔꯤꯕ
ꯀꯔꯤꯕꯥ
ꯁꯤꯁꯇ꯭ꯔ ꯑꯩꯈꯣꯏꯗꯤ ꯀꯩꯀꯩ ꯍꯣꯠꯅꯔꯤꯒꯦ ꯍꯥꯏꯝ
ꯑꯁ ꯑꯩꯗꯤ ꯀꯔꯤꯕꯨ ꯍꯣꯠꯅꯅꯤ ꯑꯩꯒꯤ ꯅꯨꯄꯥꯅ ꯎꯝ ꯊꯕꯛ ꯑꯗꯨꯝ ꯑꯔꯩ ꯑꯔꯩꯕ ꯊꯕꯛ ꯁꯨꯋꯦ ꯑꯩꯅ ꯌꯨꯝꯗ ꯏꯆꯥꯁꯤꯡ ꯁꯦꯟꯅꯔꯒ ꯑꯗꯨꯝ ꯂꯩꯕ
ꯑꯣ ꯐꯔꯕꯅꯦ
ꯉꯟꯅ ꯌꯨꯝ ꯄꯥꯜꯂꯨꯔꯒ ꯑꯗꯨꯝ ꯑꯉꯥꯡꯁꯦ ꯌꯥꯝ ꯊꯨꯅ ꯑꯗꯨꯝ ꯂꯩꯔꯕꯅꯤꯅ ꯑꯩꯈꯣꯏꯗꯤ ꯑꯗꯨꯝ ꯋꯥꯏ ꯋꯥꯏ ꯑꯣꯏꯔꯁꯨ ꯑꯅꯥ ꯑꯌꯦꯛ ꯂꯩꯇꯕꯒꯤ ꯅꯨꯡꯉꯥꯏꯌꯦ ꯍꯥꯏꯕ ꯇꯥꯔꯦ
ꯎꯝ ꯑꯗꯨꯅꯦ ꯑꯅꯥ ꯑꯌꯦꯛꯄꯨ ꯂꯩꯇ꯭ꯔꯗꯤꯀꯣ ꯄꯨꯟꯁꯤꯁꯦ ꯑꯗꯨꯝ ꯅꯨꯡꯉꯥꯏꯕꯅꯦ
ꯄꯩꯁꯥ ꯄꯥꯏꯗ꯭ꯔꯁꯨ ꯌꯨꯝꯗ ꯑꯅꯥ ꯑꯌꯦꯛ ꯂꯩꯔꯗꯤ ꯄꯥꯏꯗꯕꯒ ꯆꯞ ꯃꯥꯟꯅꯩꯑꯕ
ꯑꯗꯨꯅꯦ
ꯃꯤ ꯈꯔꯅ ꯏꯅꯥꯛ ꯌꯥꯝ ꯈꯨꯜꯂꯒ ꯑꯉꯥꯡ ꯌꯥꯎꯗꯕ ꯌꯥꯎ ꯀꯣ ꯄꯩꯁꯥ ꯌꯥꯝ ꯄꯥꯏꯔꯒ ꯃꯥ ꯃꯥꯒꯤ ꯁꯃꯤꯒꯤ ꯕꯥꯔꯗꯟ ꯑꯃꯃꯝ ꯑꯗꯨꯝ ꯂꯩꯕꯅꯤꯅ
ꯎꯝ
ꯄꯩꯁꯥ ꯄꯥꯏꯗꯁꯨ ꯌꯨꯝꯗ ꯑꯅꯥ ꯑꯌꯦꯛ ꯂꯩꯕꯅ ꯂꯩꯕꯁꯦ ꯑꯁꯤꯃꯨ ꯅꯨꯡꯉꯥꯏꯕ ꯂꯩꯇ꯭ꯔꯦ
ꯑꯗꯨꯅꯦ ꯅꯥ ꯄꯨꯅꯔꯗꯤ ꯑꯩꯈꯣꯏ ꯋꯥꯈꯜꯁꯨ ꯋꯥꯔꯦꯗꯣ
ꯃꯥꯅꯦ ꯃꯥꯅꯦ ꯅꯣꯡꯃꯗꯣ ꯑꯩꯈꯣꯏꯅ ꯏꯆꯥꯁꯤꯡ ꯑꯉꯥꯡꯁꯤꯡ ꯅꯥꯔꯛꯄ ꯃꯇꯝꯗꯁꯨ ꯑꯗꯨꯝ ꯋꯥꯈꯜ ꯋꯥꯕꯅꯤ ꯑꯗꯨ ꯃ ꯃꯤ ꯃꯤ ꯃꯥ ꯃꯥꯒꯤ ꯂꯥꯏꯅꯥꯒꯨꯝꯕ ꯃꯥ ꯃꯥꯒꯤ ꯀꯔꯤ ꯍꯥꯏꯁꯤꯦꯔꯥ ꯀꯣꯛꯄ ꯌꯥꯗꯕ ꯂꯩꯅꯥꯒꯨꯝꯕ ꯄꯨꯔꯒ ꯂꯩꯕ ꯍꯤꯡꯉꯤꯕ ꯃꯌꯥꯝꯁꯦ ꯀꯌꯥꯃꯨꯛ ꯋꯥꯔꯝꯒꯅꯤꯀꯣ
ꯑꯗꯨꯅꯦ ꯌꯥꯝ ꯋꯥꯔꯝꯒꯅꯤ ꯑꯩꯈꯣꯏꯅꯕꯨꯗꯤ ꯍꯣꯏ ꯂꯣꯛ ꯂꯩꯍꯧ ꯀꯔꯤ ꯀꯔꯥ ꯈꯛꯇꯪ ꯅꯥꯕ ꯐꯥꯎꯕ ꯌꯥꯝꯅ ꯋꯥꯏꯗꯅꯀꯣ ꯃꯁꯥ ꯃꯁꯥꯗ ꯄꯨꯔꯤꯕ ꯂꯩꯅꯥ ꯃꯌꯥꯝꯗꯨꯗꯤ ꯑꯁ ꯋꯥꯔꯝꯒꯅꯤ ꯑꯁꯦꯡꯕ ꯆꯥꯕ ꯊꯛꯄ ꯌꯥꯗꯕ ꯃꯣꯏꯅ ꯈꯥꯡꯉꯝꯒꯗꯕꯅꯤ
ꯍꯣꯏ ꯑꯗꯨꯅꯦ ꯄꯩꯁꯥ ꯄꯥꯏꯔꯁꯨ ꯆꯥꯅꯤꯡꯕ ꯊꯛꯅꯤꯡꯕ ꯆꯥꯕ ꯌꯥꯗꯕ ꯑꯗꯨꯒꯨꯝꯕ ꯂꯥꯏꯅꯥꯁꯤ ꯌꯥꯝꯅ ꯑꯩꯈꯣꯏꯗꯤ ꯂꯥꯏꯔꯕ ꯑꯣꯏꯔꯁꯨ ꯄꯩꯁꯥꯅ ꯄꯥꯏꯗꯕ ꯑꯣꯏꯔꯁꯨ ꯑꯅꯥ ꯑꯌꯦꯛ ꯂꯩꯇꯕ ꯏꯁꯥꯗ ꯑꯁꯤ ꯆꯥꯕꯤꯔꯒ ꯐꯠꯇꯦ ꯍꯥꯏꯕꯁꯨ ꯂꯩꯇꯕꯀꯣ ꯁꯤꯅ ꯈ꯭ꯋꯥꯏꯗꯒꯤ ꯐꯩꯗ
ꯑꯗꯨꯅꯤ ꯑꯅꯥ ꯑꯌꯦꯛ ꯌꯥꯎꯗꯅꯤꯉꯥꯏ ꯍꯥꯏꯅ ꯂꯥꯏ ꯐꯖꯅ ꯈꯨꯔꯨꯝꯃꯒ ꯂꯩꯕꯁꯨ ꯂꯩꯀꯣ ꯍꯥꯏꯗꯤ ꯂꯥꯏꯖꯔꯁꯨ ꯑꯩꯈꯣꯏ ꯏꯁꯥꯗ ꯑꯋꯥꯕ ꯄꯤꯕꯤꯒꯅꯨ ꯍꯥꯏꯕꯒꯨꯝꯕꯗꯣ ꯑ ꯈꯪꯗꯦꯗ ꯑꯗꯨꯕꯨ ꯍꯧꯖꯤꯛ ꯃꯇꯝꯗꯤ ꯑꯩꯈꯣꯏꯅ ꯆꯥꯔꯤꯕ ꯆꯤꯟꯖꯥꯛꯀꯤ ꯃꯇꯨꯡ ꯏꯟꯅꯀꯣ ꯑꯅꯥꯕꯁꯦ ꯑꯗꯨꯝ ꯑꯃꯔꯛ ꯑꯃꯔꯛ ꯑꯗꯨꯝ ꯊꯣꯛꯑꯦꯕ ꯑꯩꯈꯣꯏꯅ ꯈꯪꯗꯅꯕ ꯃꯌꯥꯝꯁꯨ ꯊꯣꯛꯈ꯭ꯔꯦ ꯍꯧꯖꯤꯛꯇꯤ
ꯑꯗꯨꯅꯦ ꯑꯁ
ꯎꯝ
ꯊꯥꯏꯅꯒꯤ ꯃꯤꯁꯤꯡꯁꯦ ꯏꯃꯥ ꯕꯕꯥꯁꯤꯡ ꯏꯕꯣꯛꯁꯤꯡ ꯊꯥꯏꯅꯒꯤ ꯃꯤ ꯊꯥꯏꯅ ꯊꯥꯏꯅ ꯗꯗꯒꯤ ꯍꯧꯔꯛꯄ ꯃꯤꯁꯤꯡꯁꯦ ꯃꯣꯏꯅꯕꯨ ꯍꯦꯟꯅ ꯀꯜꯂꯦꯅꯦꯀꯣ ꯍꯧꯖꯤꯛꯀꯤ ꯃꯇꯝꯒꯤ ꯃꯤ ꯗꯒꯤ
ꯃꯥꯅꯦ ꯃꯥꯅꯦ ꯆꯨꯝꯃꯦ ꯑꯗꯨꯕꯨꯗꯤ ꯊꯥꯏꯅꯒꯤꯗꯤ ꯀꯩ ꯍꯥꯏꯁꯤꯔꯥ ꯏꯕꯣꯛꯀꯨꯝꯕ ꯑꯩꯈꯣꯏ ꯀꯩ ꯍꯥꯏꯅꯤ ꯑꯍꯟ ꯑꯍꯟ ꯍꯥꯏꯔꯁꯨ ꯏꯃꯥ ꯕꯕꯥꯁꯤꯡꯗꯤ ꯑꯃꯨꯛ ꯅꯧꯔꯤꯗꯅꯀꯣ ꯑꯗꯨ ꯏꯕꯣꯛ ꯒꯨꯝꯕ ꯏꯄꯨꯒꯨꯝꯕ ꯃꯌꯥꯝꯗꯨ ꯃꯣꯏꯅ ꯑꯁ ꯃꯣꯏꯗꯤ ꯄꯥꯛꯅꯁꯨ ꯅꯥꯗꯦ ꯑꯇꯩ ꯑꯍꯟꯁꯤꯡꯗꯣ ꯑꯗꯨꯕꯨ ꯅꯥꯕ ꯅꯥꯔꯑꯗꯤ ꯃꯣꯏꯅ ꯑꯃꯨꯛ ꯗꯦꯟꯖꯔ ꯑꯣꯏꯕ ꯗꯦꯟꯖꯔ ꯑꯣꯏꯌꯦ ꯃꯣꯏ ꯊꯥꯏꯅꯒꯤ ꯃꯤꯁꯤꯡ ꯅꯥꯔꯛꯄꯁꯦ ꯍꯧꯖꯤꯛ ꯍꯧꯖꯤꯛ ꯅꯥꯔꯛꯄꯗꯀꯣ ꯎꯝ
ꯃꯤꯁꯤꯡꯗꯤ ꯍꯥꯟꯅꯒꯤ ꯍꯥꯟꯅꯒꯤ ꯑꯍꯟꯁꯤꯡꯗꯤ ꯄꯨꯟꯁꯤꯁꯨ ꯌꯥꯝ ꯁꯥꯡꯉꯦ ꯃꯣꯏꯒꯤ ꯆꯤꯟꯖꯥꯛꯁꯤ ꯁꯦꯡꯕꯅꯤ ꯀꯣ ꯍꯥꯏꯕꯗꯤ ꯍꯥꯔꯒꯤ ꯄꯣꯠ ꯍꯥꯏꯕꯁꯦ ꯆꯥꯔꯛꯇ꯭ꯔꯦ ꯃꯣꯏꯗꯤ ꯑꯗꯨꯒ ꯁꯥ ꯀꯩꯀꯩ ꯆꯥ ꯕꯁꯤꯁꯨ ꯕ꯭ꯔꯣꯏꯂꯔ ꯀꯩ ꯀꯩꯒꯨꯝꯕ ꯑꯗꯨꯝ
ꯑꯗꯨꯅꯦ ꯑꯗꯨꯅꯤ
ꯍꯤꯗꯥꯛꯗ ꯆ ꯆꯥꯔꯛꯇꯦ ꯑꯗꯨ
ꯎꯝ
ꯁꯥ ꯑꯍꯟꯁꯤꯡꯗꯤ ꯌꯥꯝ ꯀꯥꯟꯁꯨ ꯀꯟꯂꯦ ꯀꯨꯏꯅꯀꯣ
ꯑꯗꯨꯅꯦ ꯍꯧꯖꯤꯛꯇꯤ ꯄꯨꯔꯥ ꯎ ꯀꯔꯤ ꯕꯣꯏꯂꯔꯒꯨꯝꯕ ꯑꯣꯛ ꯆꯥꯗ꯭ꯔꯗꯤ ꯉꯝꯗꯕ ꯂꯩꯗꯅꯀꯣ ꯆꯔꯥ ꯑꯃꯈꯛꯇꯪꯗ ꯑꯣꯏꯔꯁꯨ ꯁꯥ ꯌꯥꯎꯗ꯭ꯔꯗꯤ ꯉꯝꯗ ꯂꯩꯔꯦ ꯍꯥꯏꯕ
ꯑꯗꯨꯅꯤꯅꯦ ꯑꯗꯨ ꯑꯗꯨꯗꯤ ꯂꯥꯏꯅꯥꯁꯨ ꯑꯗꯨꯝ ꯄꯣꯛꯈ꯭ꯔꯦ
ꯎꯝ ꯅꯪ ꯈꯣꯟꯖꯦꯜꯗꯣ ꯌꯥꯝ ꯄꯤꯛꯅ ꯇꯥꯈ꯭ꯔꯦ ꯑꯃꯨꯛ ꯍꯜꯂꯣ
ꯑꯣ ꯇꯥꯏꯌꯦ ꯇꯥꯏ
ꯑ ꯑ ꯌꯥꯝ ꯄꯤꯛꯅ ꯑꯃꯨꯛ ꯇꯥꯕ
ꯑ